ꯍꯥꯥ
ꯑ ꯇꯥꯕ꯭ꯔꯣ
ꯑꯥꯎ ꯇꯥꯏꯑꯦ
ꯑꯩ ꯅꯨꯡꯉꯥꯏꯔꯤꯕ꯭ꯔꯣ ꯅꯪꯗꯤ
ꯑ ꯅꯨꯡꯉꯥꯏꯔꯤ ꯑꯗꯨꯃꯥꯏꯅ ꯍꯥꯏꯒꯗꯧꯕ꯭ꯔꯥ
ꯍꯣꯏ ꯑꯗꯨꯅꯦ ꯀꯗꯥꯏꯗ ꯂꯩꯕ꯭ꯔꯣ
ꯂꯩꯌꯦ ꯁꯤ ꯑꯩꯈꯣꯏ ꯀꯩꯅꯣꯗ ꯂꯩꯐꯝꯗ
ꯑꯣ ꯏꯝꯐꯥꯜꯗꯒꯤ ꯂꯞꯄ꯭ꯔꯣꯀꯣ ꯑꯩꯗꯤ ꯍꯧꯖꯤꯛꯇꯤ ꯏꯝꯐꯥꯜ ꯑꯗꯨ ꯂꯩꯌꯦꯦ
ꯑꯦ ꯏꯝꯐꯥꯜꯗ ꯑꯗꯨꯝ ꯂꯩꯕ꯭ꯔꯥ ꯅꯠꯇ꯭ꯔꯒꯅ ꯑꯥ ꯃꯅꯨꯡꯗ ꯑꯃꯨꯛ ꯆꯪꯗꯣꯏꯔꯥ ꯗꯦꯜꯂꯤꯗ
ꯏꯅꯦ ꯑꯗꯨ ꯍꯧꯖꯤꯛ ꯀꯥꯟꯗꯤꯀꯥ ꯏꯝꯐꯥꯜꯗ ꯂꯥꯛꯔꯒ ꯂꯩꯌꯦꯦ
ꯑꯣ ꯀꯩꯗꯧꯉꯥꯏ ꯆꯠꯇꯣꯏꯕ ꯑꯃꯣ
ꯁꯤꯗ ꯂꯩꯒꯦꯔꯥ ꯈꯟꯕ
ꯑꯦ ꯑꯣ ꯐꯩꯅꯦ ꯑꯗꯨꯗꯤ ꯅꯊꯟꯗꯔ ꯅꯠꯇ꯭ꯔꯒꯅ ꯅꯣꯏ ꯑꯅꯤꯔꯣ
ꯑꯩꯒꯤ ꯑꯩꯒꯤ ꯀꯩꯅꯣꯗꯤ ꯆꯦꯟꯅꯥꯏꯗ ꯂꯩꯌꯦ
ꯑꯦ ꯑꯣ ꯑꯣ ꯑꯣ ꯆꯥꯛ ꯊꯣꯡꯈ꯭ꯔꯕ ꯄ
ꯆꯥꯛ ꯊꯣꯡꯗ꯭ꯔꯒ ꯂꯩ ꯍꯣꯏ ꯃꯤ ꯃꯤꯅ ꯊꯣꯡ ꯈ꯭ꯔꯕꯅꯤꯅ ꯏꯆꯦꯅ ꯊꯣꯡꯈ꯭ꯔꯕꯅꯤꯅ ꯀꯔꯤꯅꯣ ꯊꯨꯟꯗꯣ ꯌꯥꯝ ꯊꯨꯟꯗꯣ ꯑꯥ ꯑꯗꯨ ꯊꯣꯡꯕꯅꯦ ꯑꯗꯨꯒ ꯁꯧꯀ꯭ꯔꯤꯗꯣ ꯑꯗ ꯍꯣꯡꯉꯦ ꯍꯥꯏꯌꯦ ꯏꯆꯦꯅ ꯅꯪꯗꯤ ꯆꯥꯛ ꯊꯣꯡꯕ꯭ꯔꯥ
ꯊꯣꯡꯂꯤꯌꯦ ꯍꯪꯒꯥꯝ ꯈꯩꯅꯣ ꯒꯝꯂꯥ ꯑꯣꯏꯅ ꯊꯣꯡꯉꯦ ꯑꯂꯨꯒ
ꯑꯥ ꯑꯁ ꯅꯨꯡꯁꯤꯌꯦꯀꯣ ꯅꯪꯒꯤ ꯃꯈꯣꯟ ꯇꯥꯔꯒꯀꯣ ꯄꯧ ꯐꯥꯎꯅꯗꯕ ꯀꯨꯏꯈ꯭ꯔꯕꯅꯤꯅ
ꯍꯣꯏ ꯑꯗꯨꯀꯣ ꯑꯁꯤ ꯀꯩꯅꯣꯒꯤ ꯃꯔꯝ ꯑꯗꯨꯝ ꯍꯪꯕ ꯌꯥꯒꯅꯤꯅꯀꯣ
ꯈꯪꯗꯦꯅꯦ
ꯑꯦ
ꯀꯩꯅꯣ ꯍꯪꯉꯣ
ꯑꯦ ꯑꯁꯤ ꯑ ꯃꯤ ꯃꯉꯥꯗ ꯀꯣꯜ ꯇꯧꯗꯣꯏꯕ
ꯑꯥ ꯑꯥ ꯉꯁꯤ ꯑꯗꯨꯝ ꯂꯥꯛꯑꯦꯀꯣ ꯍꯣꯏ ꯍꯣꯏ ꯑꯗꯨꯝ ꯀꯣꯜ ꯇꯧꯕ ꯌꯥꯅꯤ ꯃꯣꯏꯅ ꯑꯗꯨꯝ ꯏꯟꯁꯇ꯭ꯔꯛꯁꯟ ꯍꯣꯏ ꯑꯩꯉꯣꯟꯗꯗꯤ ꯐꯣꯔ ꯇꯥꯏꯝꯁ ꯇꯧꯕ ꯌꯥꯏ ꯐꯣ꯭ꯔꯠ ꯇꯥꯏꯝꯁ ꯇꯧꯕ ꯌꯥꯏ ꯃꯤꯅꯤꯠ ꯇꯔ ꯇꯔꯒꯨꯝꯕꯀꯣ
ꯑꯥ ꯑꯥ ꯑꯗꯣ ꯋꯥꯟ ꯀꯣꯜꯗ ꯋꯥꯟ ꯋꯥꯟ ꯀꯣꯜ ꯇ ꯃꯤꯅꯤꯠ ꯇꯔꯥ ꯗꯒꯤ ꯍꯦꯜꯂꯗꯤ ꯌꯥꯗꯦ
ꯇꯣꯈ꯭ꯔꯅꯤ ꯍꯥꯏꯌꯦ ꯍꯣꯏ
ꯑꯣ
ꯑꯗꯨꯅꯦ
ꯑꯥ ꯃꯊꯟꯇ ꯀꯛꯊꯠꯇꯣꯏꯕꯀꯣ ꯑꯦ
ꯅꯪꯒꯤ ꯏꯅꯥꯎ ꯅꯨꯄꯤꯗꯤ ꯑ ꯅꯪꯒꯤ ꯅꯨꯄꯤ ꯅꯨꯄꯤꯗꯤ ꯀꯃꯥꯏꯅ ꯇꯧꯕ꯭ꯔꯥ ꯅꯪꯒꯤ ꯑꯉꯥꯡꯗꯤ
ꯑꯩ ꯑꯗꯨꯝ ꯆꯥꯛ ꯆꯅꯤꯡꯗꯕꯅ ꯄꯤꯛꯑꯒ ꯂꯩꯔꯤꯌꯦ
ꯑꯣ ꯆꯍꯤꯗꯤ ꯀꯌꯥ ꯁꯨꯔꯕ꯭ꯔꯥ ꯀꯣ
ꯁꯨꯈ꯭ꯔꯦ
ꯑꯁ ꯌꯥꯝ ꯅꯨꯡꯁꯤꯕ ꯃꯇꯝꯅꯤꯅꯦ
ꯁꯥꯊꯤꯕꯅ ꯃꯥꯕꯨ ꯁꯦꯟꯅꯕꯗ ꯊꯕꯛ ꯑꯃꯠꯇꯁꯨ ꯇꯧꯕ ꯐꯪꯗꯦ ꯍꯧꯖꯤꯛ ꯑꯩꯈꯣꯏꯅ ꯂꯩꯕꯁꯦ ꯎꯝ ꯃꯦꯟ ꯔꯣꯠ ꯃꯅꯥꯛꯇꯅꯦꯕꯀꯣ ꯑꯗꯨꯒ ꯇꯨꯔꯦꯟꯁꯨ ꯂꯩꯌꯦ ꯑꯗꯨꯒꯤ ꯑꯉꯥꯡꯗꯣ ꯏꯁꯤꯡꯗ ꯇꯥꯒꯗ꯭ꯔꯥ ꯑꯃꯨꯛꯀ ꯒꯔꯤꯅ ꯀꯔꯤ ꯀꯔꯤ ꯇꯧꯒꯗ꯭ꯔꯥ ꯍꯥꯏꯅ ꯄꯥꯈꯠꯄꯗ ꯃꯥꯕꯨ ꯗꯨꯝ ꯏꯟꯅꯩꯌꯦ
ꯑꯣ ꯑꯁ ꯅꯨꯡꯁꯤꯀꯣ ꯅꯪꯒꯤ ꯂꯩ ꯐꯝꯁꯦ ꯌꯥꯝ ꯅꯨꯡꯁꯤꯅꯦ
ꯑꯥ ꯊꯥꯄꯅꯦ ꯑꯗꯨꯝ
ꯎꯝ ꯑꯗꯨ ꯏꯝꯐꯥꯜꯗꯒꯤ ꯄꯨꯡ ꯀꯤꯌꯥꯒꯨꯝꯕ ꯆꯞꯄ꯭ꯔꯥ
ꯒꯥꯔꯤ ꯇ꯭ꯔꯥ ꯇ꯭ꯔꯥꯐꯤꯛ ꯖꯥꯝꯒꯨꯝꯕ ꯂꯩꯇ꯭ꯔꯗꯤ ꯄꯨꯡ ꯑꯃꯒꯨꯝꯕꯗꯤ ꯆꯪꯉꯦ ꯗꯥꯏꯔꯦꯛ ꯆꯠꯄꯗ ꯑ ꯗꯥꯏꯔꯦꯛ ꯑꯗꯣ ꯂꯥꯏꯟꯗ ꯆꯠꯂꯗꯤ ꯄꯨꯡ ꯑꯥ ꯌꯧꯤꯗ ꯑꯗꯨꯝ ꯉꯥꯔꯤ ꯉꯥꯏꯊꯣꯛ ꯉꯥꯏꯁꯤꯟ ꯀ꯭ꯔꯤ ꯀꯔꯥ ꯇꯧꯕꯗ ꯂꯥꯏ ꯂꯥꯏ ꯍꯥꯏꯗꯤꯩ ꯑꯁꯤꯗꯒꯤ ꯑꯃꯨꯛꯀ ꯋꯥꯡꯖꯤꯡ ꯆꯠꯂꯅꯤ ꯋꯥꯡꯖꯤꯡꯗꯒꯤ ꯑꯃꯨꯛꯀ ꯀꯛꯆꯤꯡ ꯀꯛꯆꯤꯡꯗꯒꯤ ꯑꯃꯨꯛꯀ ꯋꯥꯡꯖꯤꯡꯗꯤ ꯀꯦ ꯊꯕꯜ ꯆꯠꯂꯁꯨ ꯌꯥꯏ ꯀꯛꯆꯤꯡ ꯆꯠꯂꯁꯨ ꯌꯥꯏ ꯑꯗꯨꯃꯥꯏꯅ ꯇꯧꯔꯒ ꯑꯃꯨꯛꯀ ꯆꯠꯇꯣꯏꯕ ꯒꯥꯔꯤꯗꯣ ꯃꯊꯪ ꯃꯊꯪ
ꯑꯁ ꯈꯔꯗꯤ ꯂꯞ ꯂꯞ ꯑꯦꯀꯣ
ꯑꯗꯨꯗ ꯃꯥꯏ ꯑꯣꯏꯦꯒꯥꯔꯤꯗ ꯐꯖꯅ ꯀꯩꯅꯣ ꯇꯧꯗ ꯂꯩꯇꯕ ꯂꯥꯏ
ꯑꯗꯨ ꯅꯪꯒꯤ ꯅꯨꯄꯥꯗꯤ ꯀ꯭ꯂꯥꯁ ꯇ꯭ꯔꯅꯤꯀ
ꯍꯣꯏ
ꯑꯣ ꯌꯥꯝ ꯐꯔꯝꯒꯅꯤ ꯑꯗꯨꯗꯤ
ꯑꯁ ꯈꯪꯗꯦꯗ ꯑꯗꯨꯝ ꯑꯩꯈꯣꯏꯒ ꯑꯗꯨꯝ ꯆꯞ ꯃꯥꯟꯅꯩ
ꯎꯝꯝ ꯅꯪꯗꯤ ꯌꯨꯝ ꯊꯣꯛ ꯑꯥ ꯊꯣꯛꯇ꯭ꯔꯤꯕ꯭ꯔꯣ ꯂꯨꯍꯣꯡꯕ ꯂꯣꯏꯔꯒ
ꯑꯃꯅꯛ ꯈꯛꯇꯤ ꯆꯠꯂꯦ ꯍꯣꯏ ꯆꯠꯇ꯭ꯔꯤ ꯐꯖꯅ
ꯑꯣ ꯑꯁ ꯅꯨꯡꯁꯤꯌꯦꯀꯣ ꯅꯪꯅ ꯑꯥ ꯌꯧꯔꯒ
ꯍꯥꯣꯏ
ꯅꯪ ꯅꯣꯔꯃꯦꯜ ꯗꯤꯂꯤꯚꯔꯤ ꯇꯧꯕꯅꯤꯀꯣ ꯐꯥꯔꯁ ꯑꯉꯥꯡꯗꯣ
ꯅꯠꯇ ꯑꯣꯄꯔꯦꯁꯟꯅꯦ
ꯑꯣ ꯀꯗ ꯑꯣꯄꯔꯁꯟ ꯇꯧꯕ꯭ꯔ
ꯆꯗ ꯌꯥꯎꯗ
ꯑꯣ ꯆꯟꯗꯧꯒ ꯑꯣ ꯀꯔꯤꯒꯤ ꯑꯣꯄꯔꯦꯁꯟ ꯇꯧꯕ꯭ꯔꯥ ꯀꯝꯄ꯭ꯂꯤꯀꯦꯁꯟ ꯂꯩꯕ꯭ꯔꯥ
ꯎꯝ ꯑꯩꯒꯤ ꯀꯩꯅꯣꯗꯣ ꯑꯉꯥꯡ ꯎꯝ ꯂꯝꯕꯤꯗꯣ ꯈꯨ ꯈꯨ ꯄꯤꯛꯑꯦ ꯍꯥꯏꯌꯦꯦ
ꯑꯣ ꯑꯣ
ꯑꯗꯨꯒꯤ ꯄꯣꯛꯄ ꯉꯝꯃꯣꯏ ꯍꯥꯏꯅ ꯑꯗꯨꯝ ꯑꯗꯨꯒꯤ ꯄꯣꯛ ꯅꯥꯗ꯭ꯔꯤꯉꯩꯗ ꯑꯗꯨꯝ ꯂꯦꯟꯈ꯭ꯔꯦ ꯑꯩꯗꯤ
ꯑꯣ ꯑꯣ
ꯄ꯭ꯔꯦꯁꯟ ꯇꯧꯈ꯭ꯔꯦ
ꯑꯣ ꯑꯗꯨꯗꯤ ꯅꯪ ꯁꯦꯀꯦꯟ ꯕꯦꯕꯤ ꯂꯩꯅꯤꯡꯉꯥꯏ ꯃꯇꯝ ꯆꯪꯅꯤꯀꯣ ꯑꯗꯨꯗꯤ
ꯍꯣꯏ ꯍꯧꯖꯤ ꯀ ꯑ ꯂꯩꯇ꯭ꯔꯤ ꯈꯔ ꯉꯥꯏꯈꯤ ꯁꯤꯤꯒꯅꯝ
ꯑꯣ
ꯊꯥ ꯑ ꯆꯍꯤ ꯑꯅꯤꯕꯨꯗꯤ ꯁꯨꯈ꯭ꯔꯦ ꯑꯗꯨ ꯁꯨ ꯈꯔ ꯋꯥꯠꯈꯤꯅꯤ ꯆꯍꯤ ꯑꯍꯨꯝꯒꯨꯝꯕ ꯁꯣꯛꯈꯤꯒꯦꯅ
ꯑ ꯍꯣꯏ ꯍꯣꯏ ꯑꯩꯗꯤ ꯅꯪ ꯅꯣꯔꯃꯦꯜꯗ ꯔꯅ
ꯅꯠꯇꯦ ꯅꯔꯃ ꯀꯤꯁꯨ ꯀꯤꯗ ꯑꯩꯗꯤ ꯉꯝꯃꯣꯏ
ꯎꯝ ꯀꯁꯨ
ꯅꯪꯗꯤ ꯀꯃꯥꯏꯅ ꯇꯧꯈ꯭ꯔꯦ
ꯇꯊ ꯍꯣꯏ ꯑꯩꯁꯨꯀꯣ ꯑꯩꯒꯤ ꯗ꯭ꯌꯨ ꯗꯦꯠ ꯁꯨ ꯑꯒꯁꯇ ꯄꯤꯔꯒ ꯂꯩꯅꯦ
ꯑꯦ ꯑꯣ ꯑꯩꯅ ꯍꯧꯖꯤꯛ ꯖꯨꯟ ꯇꯥꯏ ꯑꯣꯋꯥꯁ ꯑꯦ ꯀꯗꯕ ꯑꯗꯨ ꯇꯤ
ꯍꯣꯏ
ꯑꯌꯥ ꯐꯩꯌꯦ ꯑꯌꯥ ꯀ꯭ꯔꯦꯁ
ꯊꯦꯡꯀ꯭ꯌꯨ ꯅꯪꯉꯣꯟꯗ ꯇꯤꯞꯁ ꯌꯥꯝ ꯍꯥꯡꯗ꯭ꯔꯒ ꯂꯩꯒꯅꯤꯀꯣ ꯑꯩ
ꯑ ꯍꯉꯣ ꯍꯪꯉ ꯑꯗ ꯑꯁ ꯅꯪꯗꯤ ꯅ ꯃ ꯌꯥꯒꯅꯤ ꯍꯥꯏꯕ꯭ꯔꯣ
ꯅ ꯍꯧꯖꯤꯛ ꯍꯧꯖꯤꯛꯗꯤ ꯅ ꯅ ꯌꯥꯒꯅꯤꯅ ꯑꯗꯨꯝ ꯍꯥꯏꯌꯦ ꯗꯣꯛꯇꯔ ꯑꯩꯈꯣꯏꯗꯤ
ꯑꯦ ꯐꯩꯌꯦ ꯑꯗꯨꯗꯤ ꯑꯩꯗꯤ ꯐꯔꯁ ꯌꯦꯡꯕꯗꯤ ꯑꯩꯗꯤ ꯐꯥꯔꯁ ꯌꯦꯡꯕ ꯀꯥꯟꯗꯒꯤ ꯑꯣꯄꯔꯦꯁꯟ ꯇꯥꯒꯅꯤ ꯑꯗꯨꯝ ꯍꯥꯏꯔꯕꯅꯦ ꯑꯩꯕꯨꯗꯤ
ꯑꯁ ꯑꯗꯨꯝ ꯇꯧꯕ꯭ꯔꯥ
ꯑꯥ ꯑꯗꯨꯅꯗ ꯅ ꯃꯦ ꯌꯥꯔ ꯍꯅꯤ ꯗꯨꯗꯤ
ꯑ ꯍꯣꯏ ꯃꯣꯏꯅꯗꯤ ꯅꯣꯔꯃꯦꯜ ꯌꯥꯒꯅꯤ ꯌꯥꯒꯅꯤ ꯍꯧꯖꯤꯛ ꯐꯥꯎꯗꯤ ꯑꯗꯨꯝ ꯍꯥꯏꯔꯒ ꯂꯩꯔꯤ ꯑꯗꯨ ꯑꯩ ꯏꯝꯐꯥꯜꯗ ꯂꯥꯛꯄ ꯀꯨꯏꯗ꯭ꯔꯤꯑꯕꯀꯣ ꯇꯨ ꯗꯦꯖ ꯁꯨꯈ꯭ꯔꯦ ꯏꯝꯐꯥꯜꯗ ꯂꯥꯛꯄ ꯑꯗꯨ ꯆꯦꯛꯀꯞꯇꯤ ꯆꯠꯇ꯭ꯔꯤꯌꯦ ꯍꯌꯦꯡ ꯑꯣꯏꯅ ꯆꯠꯁꯤꯔꯅꯀꯣ ꯍ ꯍꯌꯦꯡ ꯑꯣꯏꯅ ꯆꯠꯁꯤꯔꯣꯅ ꯑꯗꯨꯝ
ꯑꯣ ꯏꯝꯐꯥ ꯀꯗꯥꯏ ꯗꯠ ꯇꯧꯗꯣꯏꯅꯣ ꯌꯦꯡꯗꯣꯏꯅꯣ
ꯑꯗꯨ ꯅꯪ ꯁꯤ ꯑꯦꯝ ꯁꯤ ꯈꯪꯕ꯭ꯔꯥ ꯁꯤ ꯑꯦꯝ ꯁꯤ ꯍꯣꯁꯄꯤꯇꯥꯜꯗꯣ ꯑꯗꯨꯗ ꯌꯥꯝ ꯐꯥꯏ ꯍꯥꯏꯕ ꯅꯠꯇ꯭ꯔꯣ ꯀꯣ
ꯑꯦ ꯍꯟꯗꯦ ꯐꯔꯝꯒꯅꯤ ꯑꯗꯨꯗꯤ
ꯑ ꯑꯩꯈꯣꯏ ꯇꯥꯡꯈꯨꯜꯒꯤ ꯅꯨꯄꯤꯅ ꯒꯥꯏꯅꯤ ꯑꯅꯤ ꯑꯗꯨꯝ ꯂꯩꯌꯦ ꯍꯥꯏꯌꯦ ꯑꯗꯨꯒ ꯌꯥꯝ ꯐꯥꯏ ꯐꯥꯏ ꯍꯥꯏꯕꯒꯤ ꯑꯁꯤꯗ ꯆꯠꯈ꯭ꯔꯁꯤꯔꯅ ꯑꯩꯈꯣꯏꯁꯨ ꯉꯔꯥꯡ ꯀꯣꯜ ꯇꯧꯋꯦ ꯏ ꯑꯩꯒꯤ ꯁꯤꯁꯇꯔ ꯏꯟꯂꯣꯅꯀꯣ ꯀꯣ ꯇꯧꯔꯒ ꯃꯣꯏꯗꯣ ꯍꯣꯏ ꯂꯥꯛꯑꯣꯅꯠ ꯗꯨꯝ ꯍꯥꯏꯕ ꯃꯥꯜꯂꯦ ꯍꯡ ꯗꯨ ꯍꯌꯦꯡ ꯑꯣꯏꯅꯗꯤ ꯑꯩꯒꯤ ꯑꯉꯥꯡ ꯑꯩꯒꯤ ꯑꯉꯥꯡ ꯅ ꯇꯕ ꯏꯆꯦꯒꯤ ꯑꯉꯥꯡꯒ ꯑꯩꯒꯤ ꯅꯦꯐ꯭ꯌꯨ ꯍꯥꯏꯕ ꯇꯔꯤꯅ ꯑꯗꯨ ꯃꯥꯁꯨ ꯗꯣꯛꯇꯔ ꯇꯝꯔꯒ ꯔꯤꯝꯁꯇ ꯂꯩꯕ ꯑꯗꯨ ꯃꯉꯣꯟꯗ ꯑꯩꯅ ꯍꯥꯡꯂꯒ ꯍꯣꯏ ꯗ꯭ꯔꯤꯝꯁ ꯑꯃꯔꯛꯇꯤ ꯆꯦꯛ ꯀꯞ ꯇꯧꯑꯣꯀꯣ ꯅꯪ ꯍꯥꯏꯅꯀꯣ ꯑꯗꯨ ꯍꯌꯦꯡ ꯑꯦ ꯑꯦꯄꯣꯏꯟꯃꯦꯟ ꯂꯧꯕꯤꯒꯦꯅ ꯑꯗꯨꯝ ꯍꯥꯏꯕꯗꯨ ꯍꯌꯦꯡꯗꯤ ꯔꯤꯝꯁꯇ ꯈꯔ ꯌꯦꯡꯕ ꯆꯠꯁꯤꯔꯅ ꯈꯟꯕꯅꯤ ꯑꯩꯁꯨ ꯐꯥꯏꯚ ꯃꯟꯁ ꯁꯨꯔꯒ ꯑꯩ ꯆꯦꯟꯅꯥꯏꯗ ꯐꯥꯏꯚ ꯃꯟꯁ ꯁꯨꯔꯒ ꯁꯤꯛꯁ ꯃꯟꯁꯒꯨꯝꯕ ꯁꯤꯗ ꯂꯥꯛꯑꯦꯕꯀꯣ ꯑ ꯑꯁꯤꯗ ꯂꯣꯏꯔꯒ ꯊꯥ ꯁꯤꯗ ꯂꯣꯏꯔꯒ ꯑꯩ ꯆꯦꯛꯑꯞ ꯇꯧꯗ꯭ꯔꯤꯌꯦꯕ ꯍ ꯑꯗꯨꯒꯤ ꯍꯌꯦꯡ ꯑꯣꯏꯅ ꯑꯃꯨꯛꯀ ꯆꯦꯛꯑꯞ ꯆꯠꯁꯤꯔꯅ
ꯑꯦ ꯑꯦ ꯍꯣꯏ ꯍꯣꯏ ꯑꯧ ꯈꯪꯉꯦ
ꯍꯣꯏ ꯑꯦꯅꯣꯃꯦꯂꯤꯁꯀꯤꯟ ꯇꯧꯔꯒ ꯍꯣꯏ ꯇꯧꯈ꯭ꯔꯦ ꯑꯗꯨꯗꯤ ꯆꯦꯟꯅꯥꯏꯗꯒꯤ ꯀꯣ ꯂꯣꯏꯅꯃꯛ ꯇꯧꯈ꯭ꯔꯦ ꯑꯗꯨ ꯑꯁꯤꯗ ꯂꯩꯔꯒ ꯀꯞ ꯆꯠꯇ꯭ꯔꯤꯕ ꯑꯗꯨꯒꯤ ꯍꯌꯦꯡ ꯆꯠꯁꯤꯔꯥꯥꯅ ꯈꯟꯔꯒꯥ ꯂꯩꯅꯦ
ꯑ ꯑꯗꯨ ꯇꯧꯈ꯭ꯔꯗꯤ ꯀꯩꯁꯨꯄꯨꯗꯤ ꯀꯩꯅꯣ ꯇꯧꯗꯦꯗ ꯑꯗꯨ ꯇꯧꯔꯒ ꯑꯩꯗꯤ ꯑꯩꯁꯨ ꯑꯗꯨ ꯇꯧꯔꯒ ꯊꯥ ꯇꯔꯦꯠ ꯇꯔꯥ ꯀꯔꯝ ꯀꯥꯟꯗꯔꯥ ꯑꯉꯥꯡ ꯂꯦꯡꯕ ꯂꯦꯡꯗꯕ ꯑꯗꯨꯒꯨꯝꯕ ꯌꯦꯡꯉꯦ ꯑꯗꯨ ꯃꯇꯨꯡꯗꯗꯤ ꯑꯗꯨꯝ ꯄꯣꯛꯑꯝꯗꯥꯏꯗ ꯗ ꯑꯣꯏꯅ ꯑꯗꯨꯝ ꯌꯦꯡꯉꯦꯗ ꯑꯩꯁꯨ
ꯑꯣ ꯑꯣ ꯑꯆꯥ ꯑꯠꯆꯥ ꯑꯁ ꯅꯪꯒꯤ ꯑꯉꯥꯡꯗꯣ ꯆꯍꯤ ꯑꯅꯤꯁꯨ ꯈ꯭ꯔꯕꯒꯤ ꯌꯥꯝ ꯅꯨꯡꯁꯤꯌꯦꯀꯣ ꯅꯪꯗꯤ ꯍꯦꯛ ꯂꯨꯍꯣꯡꯔꯒ ꯑꯗꯨꯝ ꯅꯪ ꯂꯩꯈ꯭ꯔꯕ꯭ꯔꯥ
ꯑ ꯑꯣ ꯊꯥ ꯐꯦꯕ꯭ꯔꯨꯋꯥꯔꯤꯗ ꯍꯣꯡꯕꯗꯣ ꯖꯨꯟ ꯑ ꯀꯟꯁꯦꯞ ꯑꯣꯏꯕꯗꯣ ꯁꯦꯞꯇꯦꯝꯕꯔꯗ ꯑꯣꯏꯅ ꯑꯣꯏꯕꯅꯦ ꯑꯩꯗꯣ
ꯑꯣ ꯐꯦꯕ꯭ꯔꯋꯥꯔꯤ ꯁꯦ ꯁꯦꯞꯇꯦꯝꯕꯔ ꯀꯣ ꯐꯦꯕꯋꯥꯔꯤꯗ ꯂꯨꯍꯣꯡꯔꯒ ꯁꯦꯞꯇꯦꯝꯕꯔ ꯑꯗꯨꯗꯤ ꯀꯣꯏꯗꯀꯣ
ꯑꯥ ꯌꯥꯝꯃꯗꯤ ꯀꯨꯏꯗꯦ
ꯎꯝ ꯑꯩꯅ ꯐꯦꯕ꯭ꯔꯋꯥꯔꯤ ꯁꯤꯗ ꯑꯩꯁꯨ ꯂꯨꯍꯣꯡꯔꯒ ꯍ ꯂꯗꯤ ꯑꯩꯗꯤ ꯀꯣꯟꯁꯤꯞ ꯇꯧꯗꯦꯀꯣ
ꯑ ꯑꯣ
ꯍꯣꯜ ꯌꯔ ꯑ ꯍꯣꯜ ꯌꯔ ꯅꯠꯇꯦ ꯗꯤꯁꯦꯝꯕꯔꯗ ꯀꯟꯁꯤꯞ ꯇꯧꯕ ꯑꯩꯅ ꯑꯣ ꯅꯣꯕꯦꯝꯕꯔꯗꯀꯣ ꯑꯗꯨꯗꯤ ꯑꯩꯈꯣꯏꯒꯤ ꯈꯔ ꯊꯥ ꯑꯅꯤꯒꯨꯝꯕꯗꯗꯤ
ꯎꯝ ꯊꯥ ꯑꯅꯤꯒꯨꯝꯕ ꯈꯛꯇꯅꯤ ꯎꯝ
ꯎꯝ ꯆꯣꯊꯣꯏꯕꯨ ꯄꯥꯎ ꯐꯪꯅꯕ꯭ꯔꯥ
ꯝ ꯔꯥꯁꯁꯇꯤ ꯊꯥꯕꯅꯦ ꯍꯥꯟꯅꯗꯤ ꯍꯧꯖꯤꯛꯇꯤ ꯊꯥꯗ꯭ꯔꯦ ꯃꯥꯁꯨ ꯅꯪꯗꯕ꯭ꯔꯥ ꯈꯪꯗꯦ ꯑꯩꯁꯨ ꯑꯁꯤꯗ ꯑꯉꯥꯡ ꯁꯦꯟꯅꯕꯗ ꯑꯩ ꯑꯥ
ꯎꯝ ꯅꯪ ꯍꯧꯖꯤꯛ ꯒꯤ ꯑꯩꯈꯣꯏꯒꯤꯗꯣ ꯃꯇꯝ ꯇꯥꯔꯅꯤ ꯑꯗꯨ ꯅꯪ ꯐ꯭ꯔꯤ ꯂꯩꯕ ꯀꯥꯟꯗ ꯑꯩ ꯋꯥ ꯁꯦꯞꯇ ꯍꯥꯏꯔꯒ ꯀꯣꯜ ꯇꯧꯔꯛꯀꯦꯀꯣ
ꯑ ꯍꯍꯥꯏ ꯇꯧꯔꯛꯑꯣ ꯑꯗꯨꯝ ꯎꯝ ꯄꯥꯏ